ꯍꯜꯂꯣ
ꯍꯜꯂꯣ
ꯇꯥꯕ꯭ꯔꯣ
ꯇꯥꯏꯔꯌꯦ ꯇꯥꯏꯦ
ꯑ ꯅꯪ ꯕꯣꯏꯁꯨ ꯈꯤꯇꯪ ꯇꯞꯄꯤꯦ ꯈꯤꯇꯪ
ꯑꯣ
ꯑ ꯀꯩꯗꯧꯔꯤꯒꯦ
ꯑ ꯐꯤ ꯁꯨꯔꯝꯕꯅꯤ
ꯀꯔꯤ ꯅꯪ ꯚꯣꯏꯁꯇꯣ ꯈꯤꯇꯪ ꯇꯞꯄꯤ ꯈꯤꯇꯪ ꯍꯧꯒꯠꯂꯝꯕ ꯌꯥꯗ꯭ꯔꯣ
ꯇꯥꯔꯕ ꯇꯥꯔꯕ ꯍꯧꯖꯤꯛꯇꯤ
ꯑꯣ ꯇꯥꯥꯏꯦ ꯇꯥꯏꯦ ꯀꯩꯅꯤ ꯀꯩ ꯐꯤꯤꯁꯔꯃꯤꯕ
ꯀꯣꯂꯦꯖ ꯀꯩꯀꯥ ꯆꯠꯄꯗ ꯁꯦꯠꯄ ꯗ꯭ꯔꯦꯁ ꯀꯩꯀꯥ ꯁꯨꯝ ꯁꯨꯔꯝꯕꯅꯤ
ꯑꯣ ꯑꯩꯔꯣ ꯁꯨꯝ ꯀꯗꯤ ꯂꯥꯏꯔꯤꯛ ꯀꯩꯀꯥ ꯍꯥꯏꯐꯦꯠ ꯌꯦꯡꯉꯝꯕꯅꯤꯗ ꯑꯗ ꯉꯥꯏꯍꯥꯛ ꯄꯣꯊꯥꯒꯦꯅ ꯀꯣꯜ ꯇꯧꯔꯛꯄ
ꯅꯪ ꯀ꯭ꯂꯥꯁ ꯌꯥꯎꯕ ꯂꯣꯏꯔꯕꯣ
ꯀ꯭ꯂꯥꯁ ꯇꯤ ꯂꯣꯏꯈ꯭ꯔꯦ ꯅꯪꯗꯤ ꯀꯣꯂꯦꯖ ꯀꯩꯀꯥ ꯆꯠꯄ꯭ꯔꯣ
ꯆꯠꯂꯦ ꯆꯠꯂꯦ ꯉꯁꯤ ꯆꯠꯂꯦ ꯍꯜꯂꯛꯇ ꯉꯥꯏ
ꯑꯣ ꯀꯩꯗꯤ ꯀ ꯌꯦꯟꯁꯥꯡ ꯀꯩꯀꯥ ꯆꯥꯛ ꯌꯦꯟꯁꯥꯡꯗꯤ ꯀꯩ ꯆꯥꯔꯕ
ꯀꯥꯡꯁꯣꯏ ꯆꯥꯏ ꯀꯥꯡꯒꯧꯒ ꯅꯪꯗꯤ
ꯑꯩꯔꯣ ꯑꯩꯈꯣꯏꯒꯤꯗꯤ ꯍꯋꯥꯏ ꯊꯣꯡꯉꯦ ꯑꯗꯨꯗꯨꯒ ꯏꯔꯣꯟꯕ ꯑꯃꯅꯦ ꯑꯗꯨ ꯀꯥꯡꯒꯧꯕꯒ ꯇꯧꯔꯒ ꯆꯥꯏ
ꯑꯣ ꯀꯅꯥꯅ ꯊꯣꯛꯑꯕ
ꯑꯣ ꯚꯣꯏꯁꯇꯣ ꯈꯤꯇꯪ ꯇꯞꯄꯤꯦ ꯈꯤꯇꯪꯅ ꯅꯛꯁꯜꯂꯒ ꯍꯥꯏꯕ ꯌꯥꯗꯕ꯭ꯔꯥ
ꯅꯛꯁꯛ ꯇꯥꯔꯕꯣ
ꯇꯥꯏꯑꯗꯤ ꯇꯥꯏꯕ ꯀꯣ ꯑꯗꯨꯗꯤ ꯌꯥꯝ ꯇ ꯐ ꯄꯅꯤꯗ
ꯑꯩꯁꯨ ꯈꯪꯗꯦꯅꯦ ꯅꯦꯠꯋꯥꯛ ꯅꯨꯡꯉꯥꯏꯇꯕꯩ ꯑꯣꯏꯖꯥꯔꯥ ꯑꯩꯈꯣꯏꯒꯤ ꯃꯔꯤ
ꯃꯗꯤ ꯑꯣ ꯑꯗꯨꯗꯤ ꯑꯗꯨꯝ ꯅꯣꯔꯃꯦꯜꯂꯤꯅꯦ ꯎꯝ ꯃꯃꯥ ꯍꯣꯏꯗꯤ ꯂꯩꯕ꯭ꯔꯣ ꯌꯨꯝꯗ
ꯑꯥ ꯂꯩ ꯅꯪ ꯌꯨꯝꯗ ꯂꯩ ꯐꯠꯇꯕ꯭ꯔꯣ
ꯑꯥ ꯑꯩꯗꯤ ꯌꯨꯝꯗꯥ ꯅꯩꯇꯦ ꯑꯩ ꯍꯣꯁꯇꯦꯜꯗ ꯂꯩ
ꯑꯣ ꯀꯔꯤꯗ ꯂꯝꯗ ꯂꯩꯕ ꯑꯣ ꯑꯣ ꯑꯣ
ꯗ ꯎꯝ ꯅꯣꯏ ꯅꯆꯤꯜ ꯏꯅꯥꯎ ꯅꯨꯄꯤ ꯉꯥꯛꯇꯔ ꯑꯣꯔ ꯅꯨꯄꯥ ꯀꯌꯥ ꯅꯨꯄꯤ ꯀꯌꯥ
ꯑꯥ ꯅꯨꯄꯤ ꯉꯥꯛꯇꯥꯅꯤ
ꯄꯕꯤ ꯉꯇꯥ ꯅꯪꯅ ꯑꯍꯜꯂꯣ
ꯅꯠꯇꯦ ꯅꯠꯇꯦ
ꯅꯠꯇꯦ ꯑꯣ ꯑꯅꯤꯁꯨꯕ ꯑꯣ ꯑꯗꯨꯗꯤ ꯅꯪ ꯃꯊꯛꯇ ꯑꯃ ꯂꯩꯔꯦ ꯑꯗꯨꯒ ꯃꯈꯥꯗ ꯑꯅꯤ ꯒ ꯑꯣ ꯀꯣꯜꯂꯦꯖ ꯆꯠꯄ ꯈꯣꯠꯄ ꯍꯥꯏꯁꯦ ꯅꯪ ꯅꯣꯡ ꯐꯥꯗꯣꯛ ꯀꯣꯏ ꯀꯣꯏꯕꯥ ꯆꯠꯄ ꯐꯗꯤ ꯀꯩꯝ ꯇꯧꯗꯕ꯭ꯔꯥ
ꯇꯧꯋꯦ ꯀ꯭ꯂꯥꯁ ꯇꯧꯗ꯭ꯔ ꯀꯥꯟꯅ ꯆꯠꯂꯦ
ꯍꯧꯖꯤꯛꯀꯥꯟꯗꯤ ꯈꯪꯗꯦꯗ ꯉꯥꯏꯍꯥꯛ ꯉꯥꯏꯍꯥꯛꯇꯤ ꯑꯗꯨꯝ ꯀꯣꯏꯕ ꯆꯠꯄ ꯈꯣꯠꯄꯗꯤ ꯇꯧꯒꯗꯕꯅꯤꯅ ꯑꯗꯨꯝ ꯂꯥꯏꯔꯤꯛꯛꯇ ꯇꯧꯔ ꯂꯩꯕ ꯌꯥꯗꯕꯅꯦꯕ ꯍꯥꯏꯗꯤ ꯆꯠꯅꯕꯤ ꯈꯣꯠꯅꯕꯤꯁꯦ ꯈꯔ ꯈꯪꯗ꯭ꯔꯗꯤ ꯍꯥꯏꯗꯤ ꯃꯤꯅ ꯎꯁꯤꯠ ꯇꯦꯕꯥ
ꯍꯣꯏ ꯅꯪꯗꯤ ꯆꯠꯇ꯭ꯔꯣ
ꯑ ꯑꯩꯁꯨ ꯑꯗꯨꯝ ꯅꯣꯡꯐꯥꯗꯣꯛꯇꯤ ꯑꯗꯨꯝ ꯆꯠꯂꯤꯗ ꯑꯣ ꯑꯗꯣ ꯀꯩꯗꯤ ꯀꯥꯡꯁꯨ ꯀꯨꯏꯁꯤꯜꯂꯛꯇ꯭ꯔꯦ ꯀꯥꯡ ꯀꯩꯀꯥ ꯀꯣꯏꯕ ꯆꯠꯂꯣꯏꯗ꯭ꯔꯣ
ꯆꯠꯄꯁꯨ ꯌꯥꯏ ꯈꯪꯗ꯭ꯔꯤ ꯅꯪ ꯅꯪ ꯆꯠꯇꯣꯏꯔꯣ
ꯀꯥꯡꯁꯦ ꯑꯩꯗꯤ ꯍꯥꯏꯗꯤ ꯃꯇꯝ ꯐꯪꯉꯗꯤ ꯆꯠꯀꯦ ꯈꯟꯕꯅꯦ ꯑꯗꯣ ꯍꯪꯗꯦ ꯈꯦꯔꯁꯤ ꯀꯩꯀꯥ ꯆꯥꯕ ꯈꯣꯠꯄꯕꯨꯗꯤ ꯑꯗꯨꯝ ꯆꯠꯀꯅꯤ ꯌꯨꯝꯗ ꯂꯥꯛꯑꯒ ꯈꯣꯠꯄ ꯅꯣꯏꯗꯤ ꯌꯨꯝꯗꯩ ꯈꯦꯆꯤ ꯀꯌꯥ ꯍꯧꯕ ꯈꯣꯠꯄ ꯀꯩꯝ ꯇꯧꯔꯣꯏꯗ꯭ꯔꯥ
ꯑ ꯇꯧꯕꯁꯨ ꯌꯥꯏꯌꯦ ꯇꯧꯕꯁꯨ ꯌꯥꯏ ꯑꯩꯈꯣꯏ ꯌꯨꯝ ꯈꯔ ꯄꯨꯟꯖꯜꯂꯒ ꯇꯧꯕꯁꯨ ꯌꯥꯏ
ꯑ ꯇꯧꯕꯅ ꯐꯩꯗ ꯑꯗꯨꯃꯥꯏꯅ ꯈꯔ ꯈꯁꯨ ꯄꯨꯟꯅ ꯅꯨꯡꯁꯤ ꯆꯥꯟꯅ ꯂꯩꯃꯤꯅꯅꯕ
ꯎꯝ
ꯎꯝ ꯑꯗꯣ ꯀꯔꯤ ꯅꯣꯏꯒꯤ ꯀꯔꯤꯕ ꯅꯆꯤꯟ ꯅꯅꯥꯎ ꯑꯍꯟꯗꯨ ꯑꯍꯟꯗꯨꯅ ꯀꯩꯗꯧꯔ ꯂꯩꯔꯤꯕ
ꯀꯦꯝ ꯇꯧꯗꯤ ꯇ ꯃꯥꯗꯤ ꯑꯥ ꯑꯥ ꯑꯥ ꯂꯩ ꯂꯩ
ꯑꯣ ꯑꯅꯤꯗꯨꯅ ꯀꯃꯥꯏꯅ ꯇꯧꯔꯕ ꯃꯅꯤꯡ ꯅꯪ ꯃꯈꯥꯏ ꯑꯅꯤꯗꯨꯅ
ꯁ꯭ꯀꯨꯜ ꯇꯝꯃꯤ
ꯑꯣ ꯁꯨꯜꯇꯥꯥꯟꯕꯥ ꯑꯃꯅ
ꯑꯥ ꯑꯥ
ꯑꯣ ꯌꯥꯏ ꯑꯁ ꯈꯪꯗꯦꯗ ꯀꯣꯏꯕꯁꯤ ꯌꯥꯝ ꯆꯠꯇꯤ ꯆꯠꯅꯤꯡꯉꯦ ꯑꯗꯣ ꯀꯩ ꯍꯥꯏꯗꯣꯏꯅꯣ ꯃꯇꯝ ꯐꯪꯗꯕ
ꯑꯥ ꯍꯧꯖꯤꯛꯀꯥꯟꯗꯤ ꯌꯥꯝ ꯆꯠꯅꯩ ꯁꯥꯗ
ꯍꯣꯏ ꯁꯥꯁꯨ ꯁꯥꯒꯠꯂꯤꯀꯣ ꯁꯦꯝꯕ ꯑꯁ ꯍꯥꯏ ꯍꯥꯏꯗꯤ ꯅꯣꯡꯁꯨ ꯑꯃꯨꯛ ꯑꯃꯨꯛꯁꯨ ꯁꯥ ꯑꯗꯨꯒꯤ ꯍꯥꯏꯗꯤ ꯋꯦꯗꯔꯗꯤ ꯌꯥꯝ ꯅꯨꯡꯉꯥꯏꯇꯦꯕ ꯑꯃꯨꯛꯇ ꯈꯪꯁꯥ ꯁꯥ ꯑꯃꯨꯛꯅ ꯑꯃꯨꯛ ꯈꯪꯅꯤꯡ ꯏꯪꯕ ꯈꯣꯠꯄ ꯑꯗꯨꯝ ꯇꯧꯋꯦꯕ ꯑꯗꯨꯒꯤ ꯍꯪꯗ꯭ꯔꯦꯗ ꯍꯣꯏ ꯁꯤꯁꯣꯟ ꯅꯣꯏ ꯑꯗꯋꯥꯔꯀꯜꯂꯣꯟꯗꯗꯤ ꯅꯣꯡꯃ ꯑꯗꯨꯝ ꯇꯥꯕ꯭ꯔꯥ
ꯇꯥꯗꯦ ꯑꯃꯨꯛ ꯇꯥꯏ ꯉꯁꯥꯏ ꯑꯌꯨꯛ ꯇꯥꯔꯝꯕꯅꯦ ꯑꯗꯣ ꯍꯧꯖꯤꯛꯇꯤ ꯐꯈ꯭ꯔꯦ ꯅꯨꯡꯁꯥ ꯊꯣꯛꯑꯦ
ꯑꯣ ꯑꯩꯈꯣꯏꯗꯤ ꯉꯁꯥꯏ ꯑꯌꯨꯛꯇꯁꯨ ꯇꯥꯔꯝꯃꯦ ꯑꯗꯨ ꯗꯨꯒꯣ ꯑꯇꯪꯅꯤꯠꯇꯦꯗꯨꯗꯨꯒꯝ ꯑꯃꯨꯛ ꯇꯥꯔꯦ ꯑꯗꯨꯗꯨꯅ ꯑꯃꯨꯛ ꯃꯩꯁꯨ ꯆꯥꯡ ꯅꯥꯏꯗꯦ ꯅꯣꯏꯗꯨꯗ ꯃꯩ ꯆꯥꯡ ꯅꯥꯏꯕ꯭ꯔꯥ
ꯉꯏꯗꯨꯗ
ꯃꯩꯖ ꯑꯗꯨꯝ ꯃꯣꯠꯂꯅꯤꯗꯅ ꯑꯗꯨꯗꯨꯒ ꯉꯥꯛꯇꯪꯅꯔ ꯑꯃꯨꯛ ꯂꯥꯛꯄꯤ ꯑꯗꯨꯃꯥꯏꯅ ꯑꯗꯨꯝ ꯇꯧꯋꯦꯕ
ꯍꯣꯏ ꯑꯩꯈꯣꯏꯁꯨꯗꯤ ꯆꯞ ꯃꯥꯟꯅꯩ ꯃꯩꯗꯤ
ꯁꯤ ꯍꯣꯏ ꯑꯩꯅ ꯂꯩꯕ ꯍꯣꯁꯇꯦꯜ ꯍꯣꯏ ꯑꯩꯅ ꯂꯩꯕ ꯍꯣꯁꯇꯦꯜꯁꯦ ꯁꯤꯗ ꯃꯩ ꯌꯥꯎꯗ꯭ꯔꯁꯨ ꯏꯟꯚꯥꯏꯇꯔ ꯊꯥꯎ ꯈꯣꯠꯂ ꯍꯥꯏꯗꯤꯦ ꯀꯩꯝ ꯊꯥꯕꯤꯗꯦ ꯑꯗꯨꯒ ꯑꯗꯨꯝ ꯐꯣꯟ ꯃꯩ ꯌꯥꯎꯗ꯭ꯔꯗꯤ ꯑꯗꯨꯝ ꯑꯗꯨꯝ ꯎꯄꯥꯏ ꯂꯩꯍꯧꯗꯕꯤ ꯑꯗꯨꯃꯥꯏ ꯑꯗꯨꯝ ꯇꯧꯋ
ꯑꯁ ꯑꯗꯨꯗꯤ ꯋꯥꯔꯤ ꯈꯔ ꯁꯥꯟꯅꯔꯣꯑꯣ
ꯑꯣ ꯍꯣꯏ ꯑꯗꯨꯝ ꯈꯔ ꯍꯣꯁꯇꯦꯜꯗ ꯑꯩꯅ ꯈꯔ ꯍꯥꯏ ꯈꯣꯠꯠꯇꯧꯔꯒꯦ ꯑꯗꯨꯃꯥꯏꯅ ꯃꯌꯨ ꯁꯥꯡꯅꯗꯤꯦ ꯑꯗꯨꯣ ꯍꯥꯏꯗꯤ ꯁꯥꯟꯅ ꯃꯌꯥꯝ ꯊꯤꯔꯒ ꯀꯃꯥꯏꯅ ꯇꯧꯕꯗꯣꯅꯨꯡꯉꯥꯏ ꯞ
ꯑꯝ ꯑꯝ
ꯑꯁꯥꯡꯗꯤ ꯀꯣꯏꯕ ꯆꯠꯄ ꯈꯣꯠꯄꯗꯤ ꯌꯥꯝ ꯄꯥꯝꯗꯤ ꯄꯥꯝꯃꯤ ꯑꯗꯣ ꯅꯪ ꯅꯪꯗꯤ ꯃꯄꯥꯟ ꯂꯝꯒꯨꯝꯕ ꯆꯠꯅꯤꯡꯕ ꯈꯣꯠꯅꯤꯡꯕ ꯀꯩꯝ ꯂꯝ ꯂꯩꯇ꯭ꯔꯣ
ꯃꯄꯥꯟꯂꯣꯝꯁꯦ ꯆꯠꯅꯤꯡꯕꯩꯗꯤ ꯆꯠꯅꯤꯡꯕ ꯉꯥꯛꯇꯅꯤꯅꯦ ꯐꯪꯗꯕ ꯌꯥꯦ
ꯈꯪꯗꯦ ꯁꯤꯗ ꯍꯟꯗꯛ ꯀꯦꯐꯦꯁꯨ ꯑꯅꯧ ꯑꯅꯧꯕ ꯍꯥꯡꯉꯤ ꯌꯥꯝ ꯆꯠꯇꯤ ꯆꯠꯅꯤꯡꯉꯤ ꯑꯗꯨꯝ ꯑꯦ ꯍꯥꯏꯗꯁꯨꯣ ꯈꯪꯗ꯭ꯔꯦ
ꯑꯝꯗ ꯆ
ꯆꯠꯇꯤ ꯆꯠꯂꯦꯗꯣ ꯌꯥꯝ ꯄꯥꯛ ꯆꯠꯇꯕ ꯍꯥꯏꯗꯤ ꯊꯥ ꯑꯃꯒꯤ ꯃꯅꯨꯡꯗ ꯑꯃꯨꯛꯇꯪꯒ ꯆꯠꯄ ꯈꯣꯠꯄ ꯑꯗꯨꯃꯥꯏꯅ ꯈꯤꯪ ꯇꯧꯋꯤ ꯁꯤ ꯐꯨꯠ ꯆꯥꯐꯝ ꯀꯩꯀꯥ ꯑꯍꯥꯎ ꯑꯍꯥꯎꯕ ꯃꯐꯝ ꯑꯅꯧ ꯑꯅꯧꯕ ꯌꯥꯝ ꯊꯣꯂꯦꯕꯖꯟꯁꯦꯅꯤꯡꯕ ꯑꯗꯨꯗꯤ ꯁꯤ ꯄꯣꯠ ꯀꯩꯀꯥ ꯆꯥꯔꯕ꯫
ꯆꯥꯗꯦꯗ꯫
ꯆꯥꯗꯤꯌꯦ꯫ ꯑꯁ ꯈꯪꯗꯦ ꯑꯣꯛꯇꯣꯄꯁ ꯆꯥꯐꯝ ꯑꯥꯍꯥꯎꯕ ꯌꯦꯡꯗꯤ ꯌꯦꯡꯅꯤꯡꯉꯤ꯫ ꯇ꯭ꯔꯥꯏ ꯇꯧꯅꯤꯡꯕꯒꯤ꯫ ꯅꯣꯡꯃ ꯆꯠꯁꯦ꯫ ꯎꯝ꯫ ꯀꯔꯤ ꯑꯁ ꯈꯪꯗꯦꯗ ꯍꯧꯖꯤꯛꯀꯥꯟꯖꯦ ꯀꯩ ꯍꯥꯏꯗꯣꯏꯅꯣ ꯕꯣꯠ ꯕꯣꯠꯁꯨ ꯀꯨꯏꯁꯜꯂꯛꯇ꯭ꯔꯥ ꯇꯗꯥꯏꯅꯦ ꯍꯧꯖꯤꯛꯁꯦ꯫ ꯕꯣꯠ ꯃꯇꯥꯡ ꯌꯧꯁꯤꯜꯂꯛꯄꯖꯦ ꯍꯥꯏꯗꯤ ꯏꯔꯥꯡꯖꯦ ꯌꯥꯝ ꯊꯣꯛꯂꯛꯀꯅꯤꯀꯣ꯫
ꯍꯥ ꯍꯥ ꯍꯣꯏ ꯑꯗꯨꯕꯨꯗꯤ꯫
ꯑ ꯑꯗꯩꯗꯤ ꯃꯆꯤꯟ ꯃꯅꯥꯎ ꯍꯥꯠ ꯈꯣꯠꯅꯔꯤꯅꯤ ꯇꯧꯔꯤꯅꯤ ꯑꯗꯨꯒ ꯌꯨꯝꯊꯪꯅꯕ ꯌꯥꯅꯗꯣꯏꯅꯤ ꯈꯣꯠꯅꯗꯣꯏꯅꯤ ꯌꯥꯝ ꯇꯧꯅꯩꯕ ꯕꯣꯠꯀꯤ ꯃꯇꯥꯡꯗ꯫ ꯑꯗꯨꯅ ꯕꯣꯠꯀꯤ ꯃꯇꯥꯡꯖꯦ ꯌꯥꯝ ꯇꯜꯂꯦ ꯕꯣꯠ ꯌꯧꯁꯤꯜꯂꯛ ꯑꯗꯨꯅꯤ ꯑꯗꯨ ꯈꯪꯗꯦ ꯀꯨꯝꯍꯩ ꯍꯔꯥꯎꯖꯨ ꯑꯁ ꯃꯅꯤꯄꯨꯔꯖꯦ ꯌꯥꯗ꯭ꯔꯦꯗ ꯀꯨꯝꯍꯩ ꯍꯔꯥꯎ ꯌꯥꯝꯃꯟꯗꯅ ꯀꯣꯛꯆꯥꯛꯑꯦ꯫
ꯑꯣ ꯍꯣꯏ ꯍꯧꯖꯤꯛꯇꯤ ꯈꯔꯕꯨ ꯇꯧꯗ꯭ꯔꯦ꯫
ꯍꯣꯏ ꯏꯔꯥꯡ ꯇꯧꯒꯤꯕꯒꯤꯀꯣ꯫ ꯀꯪꯗꯦꯗ ꯑꯗꯨꯝ ꯃꯊꯥ ꯁꯥꯏ꯫
ꯅꯣꯏ ꯌꯨꯝꯗꯗꯤ ꯀꯔꯝ ꯀꯥꯟ ꯊꯣꯛꯂꯛꯇꯣꯏꯕ꯫
ꯌꯨꯝꯗꯗꯤ ꯑ ꯀꯥꯡ ꯃꯇꯝꯗꯣ ꯑꯗꯨꯗ ꯊꯣꯛꯂꯛꯀꯦꯅꯗꯤ ꯈꯟꯕꯅꯦ ꯑꯩꯅ꯫ ꯀꯥꯡ ꯌꯧꯔꯛꯑꯀꯥꯟꯗ ꯑꯗꯨꯗ ꯍꯣꯏ ꯑꯗꯨ ꯀꯥꯡ ꯂꯥꯛꯑꯀꯥꯟꯗꯨꯗ ꯄꯨꯟꯖꯤ ꯅꯣꯡꯃ꯫ ꯅꯣꯏꯗꯤ ꯀꯔꯤ ꯅꯆꯤꯟꯅꯥꯎ ꯄꯨꯂꯞ ꯁꯨꯕꯅꯤꯅ ꯆꯠꯄ ꯈꯣꯠꯄ ꯂꯥꯡꯕꯗꯤ ꯑꯗꯨꯝ ꯅꯨꯡꯉꯥꯏꯔꯝꯒꯅꯤꯅꯦ꯫
ꯑꯥ ꯑꯥ ꯍꯣꯏ ꯑꯗꯨꯒꯤꯗꯤ꯫
ꯑꯩꯈꯣꯏꯗꯤ ꯏꯆꯤꯟ ꯏꯅꯥꯎ ꯑꯅꯤ ꯈꯛꯇꯅꯦꯕ ꯑꯗꯨꯗꯨꯅ ꯍꯥꯏꯗꯤ ꯑꯩ ꯏꯅꯥꯎꯄꯥꯗꯣ ꯑꯉꯥꯡ ꯌꯥꯝ ꯑꯣꯏ꯫ ꯂꯤꯕ ꯑꯗꯨꯗꯨꯒꯤ ꯆꯠꯄ ꯂꯥꯡꯕ ꯈꯣꯠꯄꯗꯣ ꯈꯔ ꯅꯨꯡꯉꯥꯏꯇꯦ ꯍꯥꯏꯇꯥꯔꯦ ꯏꯃꯥꯟꯅꯕꯁꯤꯡꯖꯨ ꯄꯥꯛ ꯄꯟꯗ꯫ ꯁꯤꯗ ꯂꯩꯖꯤꯡꯖꯤꯗꯤ ꯋꯥꯈꯟꯖꯨ ꯆꯥꯟꯅꯗꯦ꯫ ꯑꯗꯨꯗꯨꯅ ꯍꯣꯏ ꯇꯤꯟꯅꯕ ꯃꯤ ꯑꯃꯅꯤꯗꯨ ꯈꯛꯇꯅꯦ ꯑꯇꯩꯗꯤ ꯅꯨꯡꯉꯥꯏꯇꯦꯕ꯫ ꯈꯪꯗꯦꯗ ꯑꯩꯗꯤ ꯃꯄꯥꯟ ꯂꯝꯒꯨꯝꯕꯖꯤ ꯀꯣꯏꯕꯗꯤ ꯌꯥꯝ ꯆꯠꯅꯤꯡꯉꯦ ꯁꯨꯏꯖꯔꯂꯦꯟꯒꯨꯝꯕ ꯀꯔꯤ ꯀꯔꯥ ꯈꯔꯗꯤ ꯑꯗꯣ ꯍꯌꯦꯡ ꯀꯣꯟꯅ ꯃꯇꯤꯛ ꯆꯥꯔꯀꯥꯟꯗ ꯑꯣꯏꯅ ꯆꯠꯂꯒꯦ ꯈꯜꯂꯦ꯫
ꯍꯣꯏ ꯌꯥꯏꯑꯌꯦ ꯌꯥꯏꯌꯦ ꯍꯌꯦꯡꯋꯥꯏ ꯆꯠꯂꯁꯨ ꯌꯥꯏꯗ
ꯎꯝ ꯅꯪꯗꯤ ꯆꯍꯤ ꯀꯌꯥꯃꯨꯛ ꯁꯨꯔꯒꯦ
ꯑꯩ ꯆꯍꯤ ꯑꯥ ꯀꯨꯟꯃꯔꯤ
ꯀꯨꯟꯃꯔꯤ ꯑꯣ ꯀꯩ ꯀꯩ ꯊꯥꯗ ꯄꯣꯛꯀꯦ
ꯑꯣꯛꯛꯇꯣꯕꯔ
ꯑꯣ ꯑꯗꯨꯗꯤ ꯈꯔ ꯋꯥꯠꯂꯤꯅꯦ ꯅ ꯅꯪꯒꯤ ꯕꯥꯔꯗꯦꯗꯤ ꯌꯨꯝꯒꯤ ꯊꯕꯛ ꯏꯪꯈꯥꯡꯗꯤ ꯅꯪ ꯅꯇꯣꯝ ꯇꯧꯕ꯭ꯔꯥ ꯅꯠꯇ꯭ꯔꯒ ꯅꯣꯏ ꯅꯆꯤꯜ ꯅꯅꯥꯎ ꯄꯨꯂꯞ ꯇꯧꯕ꯭ꯔꯥ
ꯑꯗꯨꯝ ꯈꯥꯏꯗꯣꯛꯅꯔ ꯇꯧꯅꯩ ꯑꯗꯨꯏꯗꯤ
ꯑꯃꯥꯏꯅ ꯇꯧꯔꯒ ꯑꯩꯈꯣꯏꯒꯤꯗꯤ ꯑꯩꯈꯣꯏ ꯏꯃꯥꯒ ꯑꯗꯨꯒ ꯅꯣꯡ ꯐꯥꯗꯣꯛ ꯑꯩꯅ ꯇꯧꯋꯦ ꯑꯩꯈꯣꯏ ꯏꯅꯥꯎꯄꯥꯗꯤ ꯑꯉꯥꯡ ꯑꯣꯏꯕꯒꯤ ꯃꯥꯗꯤ ꯇꯧꯍꯟꯗ꯭ꯔꯦ ꯍꯩꯇꯦ ꯅ ꯑꯣ ꯑꯗꯨꯃꯥꯏꯅ ꯅꯣꯏ ꯏꯆꯤꯜ ꯏꯅꯥꯎ ꯂꯩꯕ ꯈꯠꯅꯕꯒ ꯌꯥꯎꯗ꯭ꯔꯣ ꯍꯥꯏꯗꯤ ꯑꯗꯨꯃꯥꯏꯅ ꯇꯩꯊꯣꯛ ꯍꯥꯏꯗꯤ ꯌꯨꯝ ꯂꯣꯏꯁꯟ ꯈꯣꯠꯆꯟ ꯇꯧꯕꯒꯤ ꯃꯇꯥꯡꯗ
ꯌꯥꯎ ꯌꯥꯎꯏ ꯑꯃꯨꯛ ꯃꯨꯛ
ꯎꯝ ꯆꯥꯛ ꯊꯣꯡꯕ ꯀꯌꯥꯗꯤ ꯑꯗꯨꯝ ꯅꯪꯅ ꯊꯣꯡꯕ꯭ꯔꯥ ꯅꯠꯇ꯭ꯔꯒ ꯀꯅꯥ ꯀꯅꯥ ꯊꯣꯡꯒꯦ
ꯑ ꯑꯩꯅ ꯊꯣꯡꯕꯁꯨ ꯌꯥꯎꯏ ꯑꯩꯈꯣꯏ ꯃꯥꯅ ꯊꯣꯡꯕ ꯌꯥꯎꯢ ꯏꯅꯥꯎꯄꯤꯅ ꯊꯣꯡꯕꯁꯨ ꯌꯥꯎꯏ ꯑꯗꯨꯕꯨꯗꯤ
ꯑꯣ ꯑꯈꯣꯏꯒꯤꯗꯤ ꯑꯩꯈꯣꯏ ꯃꯅꯥ ꯑꯗꯨꯝ ꯊꯣꯡꯉꯦ ꯑꯌꯥꯝꯕ ꯃꯇꯝꯗ ꯑꯗꯣ ꯑꯩꯗꯤ ꯊꯣꯡꯕ ꯍꯩꯇꯦꯕ ꯑꯗꯨꯗꯨꯒꯤ ꯆꯥꯛꯇꯣ ꯍꯥꯏꯗꯤ ꯆꯥꯛꯇꯤ ꯊꯣꯡꯕ ꯍꯩ ꯑꯗꯨꯗꯨꯒꯤ ꯆꯥꯛꯇꯤ ꯃꯔꯛ ꯃꯔꯛꯇ ꯊꯣꯡꯉꯦ ꯑꯗꯨꯗꯨꯒ ꯑꯇꯩꯗꯤ ꯑꯩꯈꯣꯏ ꯕꯥꯁꯨ ꯃꯔꯛ ꯃꯔꯛꯇꯕꯨꯗꯤ ꯊꯣꯡꯉꯦ ꯑꯩꯈꯣꯏ ꯃꯥꯅ ꯅꯥꯕ ꯈꯣꯠꯄ ꯌꯥꯎꯔꯀꯥꯟꯗ ꯑꯩꯁꯨ ꯉꯝꯗ꯭ꯔꯀꯥꯟꯗ ꯁꯨꯃꯥꯏꯅ ꯇꯧꯋꯤ ꯅꯣꯏꯗꯤ ꯍꯥꯏꯗꯤ ꯗꯨꯛ ꯊꯥꯕ ꯈꯣꯠꯄ ꯇꯧꯕꯗꯤ ꯑꯗꯨꯝ ꯅꯣꯏ ꯄꯨꯟꯅ ꯊꯥꯃꯤꯟꯅꯕ꯭ꯔꯣ ꯅꯠꯇ꯭ꯔꯒ ꯑꯗꯨꯝ ꯃꯃꯥꯅ ꯊꯥꯕ꯭ꯔꯣ ꯅꯠꯇ꯭ꯔꯒ ꯅꯣꯏꯅ ꯊꯥꯕ꯭ꯔꯣ
ꯑꯥ ꯑꯗꯨꯗꯤ ꯑꯩꯈꯣꯏ ꯃꯥꯅ ꯊꯥꯏ ꯑꯗꯨꯒ ꯏꯅꯥꯎꯄꯤꯅ ꯊꯥꯕꯁꯨ ꯌꯥꯎꯋꯦ ꯑꯩꯗꯤ ꯊꯥꯗ꯭ꯔꯦꯗ
ꯑꯣ ꯅꯪꯅ ꯕꯣꯁ ꯁꯥꯕ ꯑꯣ ꯑꯗꯨꯃꯥꯏꯅ ꯑꯗꯨꯅ ꯑꯗꯨꯝ ꯐꯩꯗ ꯑꯉꯥꯡꯗꯨ ꯈꯔ ꯊꯕꯛ ꯑꯉꯥꯡ ꯍꯩꯍꯟꯒꯗꯕꯅꯤꯗ ꯑꯍꯟꯇꯪ ꯇꯧ ꯂꯩꯔꯒ ꯌꯥꯕ ꯅꯠꯇꯦꯕ
ꯎꯝ ꯅꯈꯣꯏꯁꯨ ꯑꯉꯥꯡ ꯑꯣꯏꯔꯤꯀꯥꯟ ꯇꯧꯔꯛꯏ
ꯎꯝ ꯑꯁ ꯍꯧꯖꯤꯛꯇꯤ ꯁꯥꯒꯠꯄꯅꯤꯅ ꯍꯩ ꯔꯥꯒꯨꯝꯕ ꯍꯥꯏꯗꯤ ꯋꯥꯇꯔꯃꯦꯂꯣꯟ ꯃꯇꯝꯅꯤꯅ ꯋꯥꯇꯔꯃꯦꯂꯂꯣꯟ ꯆꯥꯕꯗꯤ ꯈꯔ ꯏꯁꯥꯗꯦ ꯈꯔ ꯅꯨꯡꯉꯥꯏꯀꯣ
ꯎꯝ ꯍꯣꯏ ꯍꯣꯏ ꯍꯣꯏ ꯏꯪꯍꯜꯂꯒ ꯆꯥ
ꯍ ꯑꯗꯨꯕꯨꯗꯤ ꯈꯪꯗꯦ ꯑꯩꯈꯣꯏ ꯁꯤꯗꯗꯤ ꯋꯥꯇꯔ ꯃꯤꯂꯂꯣꯟꯗꯨ ꯃꯃꯜ ꯍꯦꯟꯖꯟ ꯍꯦꯟꯖꯟꯅ ꯌꯣꯟꯁꯤꯜꯂꯤ ꯑꯃꯗ ꯀꯦꯖꯤꯗꯒ ꯐꯣꯔꯇꯤ ꯃꯨꯛꯀ ꯄꯤꯕꯗꯨ ꯐꯤꯞ ꯇꯤꯝ ꯀꯥꯏꯖꯟ ꯈꯣꯠꯆꯟ ꯇꯧꯕ ꯈꯣꯠꯇꯕ ꯃ ꯌꯥꯝ ꯌꯥꯎꯋꯦꯕ
ꯑꯣ ꯑꯣ ꯑꯣ ꯑꯁ ꯈꯪꯗꯦꯗ ꯍꯧꯖꯤꯛꯀꯥꯟ
ꯑꯣ ꯑꯗꯨꯗꯤ ꯃꯇꯨꯡꯗ ꯑꯃꯨꯛ ꯀꯣꯜ ꯇꯧꯔꯛꯀꯦ ꯍꯥꯏꯖꯤꯛ ꯉꯁꯤꯒꯤꯗꯤ ꯊꯝꯃꯁꯦ
ꯑꯣ ꯍꯣ ꯍꯣ ꯍꯣꯏ ꯍꯣꯏ ꯍꯣꯏ
ꯅꯨꯡꯥꯏ ꯌꯥꯝ ꯅꯨꯡꯉꯔꯦ ꯊꯦꯡꯀꯌ꯭ꯨ ꯊꯦꯡꯀꯌ꯭ꯨ
ꯎꯝ ꯎꯝ ꯍꯣꯏ ꯍꯣꯏ ꯐꯖꯅ ꯂꯩꯎ ꯐꯖꯅ ꯊꯝꯃꯨ ꯊꯝ